ꯇꯥꯕ꯭ꯔꯣ ꯇꯥꯕ꯭ꯔꯣ ꯑꯣ ꯀꯩꯗꯧꯔꯤꯕ꯭ꯔꯣ
ꯑꯩ ꯍꯧꯖꯤꯛꯁꯦ ꯂꯥꯏꯔꯤꯛ ꯄꯥꯕꯅꯦꯕꯀꯣ ꯃꯅꯤꯄꯨꯔꯤꯒꯤ ꯊꯩꯅꯒꯤ ꯀꯩꯅꯣ ꯂꯥꯏꯔꯤꯛ ꯏꯁꯤꯡꯗꯣ ꯍꯨꯖꯤꯈꯛ ꯄꯥꯕ
ꯑꯣ ꯑꯥ ꯑꯣ ꯀ꯭ꯔꯤ ꯀꯔꯤ ꯊꯥꯢꯅꯒꯤ ꯂꯥꯏꯔꯤꯛꯀꯨꯝꯕ ꯄꯥꯕ꯭ꯔꯥ ꯀꯪꯂꯥꯒꯤ ꯋꯥꯔꯤ ꯄꯥꯕ꯭ꯔꯥ
ꯍꯣꯏ ꯀꯪꯂꯥꯒꯤꯒꯨꯝꯕ ꯑꯗꯨꯒ ꯃꯣꯏꯔꯥꯡꯒꯤ ꯀꯩꯅꯣ ꯐ꯭ꯂꯦꯛꯀꯨꯝꯕ ꯀꯔꯤꯅꯣ ꯍꯣꯁ ꯇꯧꯕꯒꯨꯝꯕꯗꯣ ꯂꯣꯏ ꯄꯥꯕ
ꯑꯣ ꯃꯣꯏꯔꯥꯡꯒꯤ ꯑꯃ ꯑ ꯊꯣꯏꯕꯤ ꯈꯝꯕꯒꯤ ꯄꯥꯕ꯭ꯔꯥ
ꯍꯣꯏ ꯍꯣꯏ ꯊꯣꯏꯕꯤ ꯈꯝꯄꯒꯤꯁꯨ ꯄꯥꯏꯌꯦ ꯌꯥꯝ ꯅꯨꯡꯁꯤꯌꯦ ꯃꫭꯒꯤ ꯋꯥꯔꯤꯁꯤꯡꯗꯣ
ꯍꯣꯏ ꯊꯣꯏꯕꯤ ꯈꯝꯕꯒꯤꯗꯣ ꯌꯥꯝ ꯅꯨꯡꯁꯤꯗ꯭ꯔꯥ ꯀꯔꯤ ꯈꯝ ꯊꯣꯕꯤꯕ ꯑꯃꯅ ꯊꯣꯏꯕꯤ ꯄꯥꯝꯃꯒ ꯅꯣꯏꯅ ꯑꯃ ꯂꯧꯈꯤꯕꯗꯣ ꯍꯥꯠꯄ꯭ꯔꯥ ꯈꯝꯕꯅ ꯍꯥꯠꯄ ꯇꯥꯕ꯭ꯔꯥ ꯀꯥꯎꯈ꯭ꯔꯦ ꯈꯔꯗꯤ ꯅꯤꯡꯁꯤꯡꯉꯦ ꯑꯌꯥꯝꯕꯗꯤ ꯅꯤꯡꯁꯤꯡꯗ꯭ꯔꯦ
ꯄꯥ ꯎꯝ ꯑꯁꯤ ꯌꯥꯝ ꯅꯨꯡꯁꯤꯌꯦ ꯃꯣꯏꯒꯤ
ꯊꯣꯏꯕꯤꯗꯣ ꯊꯣꯏꯕꯤꯗꯣ ꯅꯤꯡꯊꯧ ꯃꯆꯥꯅꯦ ꯍꯥꯏꯕ꯭ꯔꯥ
ꯍꫭꯏ ꯅꯤꯡꯊꯧ ꯃꯆꯥꯅꯦ ꯍꯥꯏꯌꯦ ꯃꯥꯗꯣ
ꯎꯝ ꯎ ꯈꯝꯕꯅ ꯆꯨꯝꯅꯒꯤ ꯃꯆꯥ ꯃꯥꯜꯂꯦꯀꯣ ꯑꯗꯨꯗꯤ ꯆꯨꯝꯅ ꯑꯗꯨꯝ ꯄꯥꯈꯪ ꯃꯥꯂꯦꯀꯣ ꯑꯗꯨꯒ ꯅꯣꯡꯃꯅ ꯎ ꯊꯣꯏꯕꯤꯗ ꯄꯥꯝ ꯎꯝ ꯊꯣꯏꯕꯤꯅ ꯈꯝꯕꯅ ꯊꯣꯏꯕꯤꯅ ꯅꯣꯡꯅꯦ ꯍꯥꯏꯕ ꯅꯣꯡꯒꯤꯅ
ꯑꯣ
ꯃꯥꯅ ꯄꯥꯝꯕ ꯊꯣꯏꯕꯤꯗꯣ ꯃꯣꯏꯅꯤꯗꯣ ꯊꯨꯡꯅꯗ꯭ꯔꯦꯗꯅ ꯍꯥꯏꯗꯤ ꯈꯝꯕꯅ ꯅꯣꯡꯏꯟꯗꯣ ꯍꯥꯠꯄ꯭ꯔꯥ ꯀꯩꯅꯣꯝ ꯇꯧꯕꯅꯦꯕ
ꯎꯝ
ꯍꯥꯏ ꯌꯥꯝꯐꯕꯗꯣ
ꯍꫭꯏ ꯃꯁꯥ ꯐꯥꯕ ꯑꯃ
ꯀꯪꯂꯥ ꯆꯠꯁꯤꯔꯣ ꯀꯔꯤ ꯀꯔꯤ ꯊꯤꯕ
ꯌꯥꯏꯌꯦ
ꯑꯣ ꯀꯪꯂꯥꯗ ꯂꯥꯏ ꯃꯌꯥꯝ ꯂꯩꯕꯗꯣ
ꯑꯣ ꯃꯣꯏꯒꯤ ꯊꯥꯏꯅꯒꯤꯒꯨꯝꯕꯁꯨ ꯌꯥꯝ ꯂꯩꯥꯏꯔꯤꯕꯅꯦ ꯃꯐꯝꯗꯣ
ꯎꯝ ꯊꯥꯏ ꯊꯥꯅꯒꯤ ꯂꯥꯏ ꯆꯥꯃꯒꯝ ꯆꯥꯃꯒ
ꯍꯣꯏ ꯅꯨꯡꯉꯥꯏꯒꯗꯕ ꯃꯥꯜꯂ
ꯎꯝ ꯂꯥꯏ ꯆꯥꯝꯃꯒ ꯇꯔꯦꯠ ꯂꯩ ꯍꯥꯏꯕ꯭ꯔꯥ ꯀꯪꯂꯥꯗꯀꯣ ꯂꯥꯏ ꯆꯥꯝꯃꯒ ꯇꯔꯦꯠ ꯂꯩ ꯍꯥꯏꯕ꯭ꯔꯥ ꯀꯩꯅꯣꯝ ꯍꯥꯏꯕꯅꯤ
ꯑꯣ
ꯅꯍꯥꯟ ꯆꯠꯄꯗ ꯃꯐꯝ ꯃꯐꯝ ꯃꯌꯥꯝ ꯂꯩꯕꯅꯦꯕ ꯑꯩꯈꯣꯏꯅ ꯃꯅꯨꯡꯗ ꯆꯪꯗꯕꯒꯤꯅꯦꯕ
ꯍꯣꯏ ꯑꯩꯈꯣꯏꯅ ꯆꯪꯗꯕꯤꯗ
ꯎꯝ ꯃꯅꯨꯡꯗ ꯃꯌꯥꯝ ꯆꯪꯉꯒ ꯃꯆꯥ ꯃꯆꯥ ꯃꯆꯥ ꯃꯌꯥꯝ ꯂꯩꯕꯅꯤ ꯃꯣꯏꯒꯤ ꯁꯨꯔꯨꯝꯁꯨ ꯂꯩ ꯍꯥꯏꯌꯦ ꯁꯨꯔꯨꯝꯗꯒꯤ ꯊꯥꯏꯅꯉꯩꯒꯤ ꯃꯣꯏ ꯑꯩ ꯒꯤ ꯂꯥꯟ ꯇꯧꯕꯗ ꯆꯪꯉꯒ ꯀꯥꯞꯅꯕꯗꯣ
ꯑꯣ ꯑꯣ
ꯑꯗꯨꯃꯥꯏꯅ ꯇꯧꯋꯦ ꯍꯥꯏꯌꯦ
ꯍꯌꯦꯡ ꯆꯠꯄ ꯃꯇꯝꯗ ꯑꯩꯈꯣꯏ ꯀꯩꯅꯣ ꯑꯗꯨꯗꯤ ꯊꯤꯒꯠꯄ ꯌꯥꯔꯦ ꯍꯌꯦꯡꯗꯤ
ꯌꯥꯔꯦ ꯑꯗꯨꯒ ꯁꯤꯡꯖꯨꯗꯨꯁꯨ ꯌꯥꯝ ꯍꯥꯎꯕꯅꯤ ꯀꯪꯂꯥ ꯃꯅꯨꯡꯒꯤ
ꯑꯣ ꯑꯩ ꯑꯃ ꯐꯥꯎ ꯆꯥꯗ꯭ꯔꯤ ꯑꯗꯨꯗꯣ
ꯑꯣ ꯆꯥꯈ꯭ꯔꯦ ꯂꯨꯄꯥ ꯌꯥꯡꯈꯩ ꯄꯤꯕꯅꯦ ꯄꯂꯤꯦꯇ
ꯑꯣ
ꯑꯗꯨ ꯆꯥꯗꯤ ꯆꯥꯈ꯭ꯔꯦ ꯌꯥꯝꯅꯗꯤ ꯍꯥꯎꯋꯦ ꯑꯗꯨꯒ ꯌꯥꯝꯅꯕꯨꯗꯤ ꯌꯥꯝꯗꯦ ꯑꯗꯨꯁꯨ ꯍꯥꯎꯋꯦ
ꯑꯣ
ꯉꯔꯤ ꯎꯝ ꯑꯗꯨꯒꯤ ꯏꯔꯣꯝꯒꯤꯗꯣ ꯀꯪꯂꯥ ꯀꯩꯅꯣ ꯃꯣꯏꯒꯤ ꯑꯆꯥꯄꯣꯠ ꯌꯣꯟꯐꯝ ꯂꯣꯝꯒꯤꯗꯣ
ꯑꯥ
ꯌꯥꯝ ꯐꯖꯕꯅꯦ ꯍꯥꯏꯗꯤ ꯃꯐꯝꯗꯣ ꯀꯩꯅꯣ ꯀꯥꯞꯄꯗ ꯐꯖꯒꯗꯕ ꯑꯣꯏꯕꯅꯦꯕ ꯑꯩꯈꯣꯏꯒꯤ ꯁꯛꯇꯣ ꯗ꯭ꯔꯦꯁ ꯐꯖ ꯐꯤꯔꯣꯜ ꯐꯖꯕ ꯍꯥꯞꯄꯒꯀꯣ
ꯍꯣꯏ
ꯑꯗꯨꯗꯣ ꯆꯠꯂꯗꯤ ꯐꯖꯒꯅꯤ ꯍꯥꯏꯅ
ꯑ ꯅꯣꯡꯃꯗꯤꯀꯣ ꯑꯩꯈꯣꯏꯒꯤ ꯀꯩꯅꯣ ꯑꯁꯤ ꯑꯩꯈꯣꯏꯅ ꯂꯥꯏꯔꯤꯛ ꯇꯝꯕꯁꯦ ꯆꯍꯤ ꯂꯣꯏꯗ꯭ꯔꯤꯉꯩꯗ ꯄꯨꯟꯅ ꯆꯠꯂꯤ ꯆꯠꯃꯤꯟꯅꯕꯅꯦ
ꯎꯝ ꯑꯃ ꯁꯣꯝ ꯂꯣꯝꯗ ꯀꯩꯅꯣ ꯂꯩꯕꯗꯣ ꯃꯤ ꯐꯨꯝꯕꯒꯤ ꯂꯩꯕ ꯖꯒꯥꯗꯣ
ꯍꯣꯏ ꯍꯣꯏ ꯍꯣꯏ
ꯑꯗꯨꯁꯨ ꯆꯠ ꯍꯣꯏ ꯍꯣꯏ ꯍꯣꯏ
ꯎꯝ
ꯑꯗꯨꯁꯨ ꯆꯠꯅꯤꯡꯉꯤ
ꯍꯣꯏ ꯌꯥꯝ ꯐꯖꯩ ꯑꯗꯨ ꯃꯐꯝ ꯈꯨꯗꯤꯡꯁꯨ ꯃꯐꯝ ꯑꫭꯏꯁꯨ
ꯄꯅꯦꯛꯕ ꯑꯩꯈꯣꯏꯅ ꯆꯠꯇꯕꯒꯤꯅꯦ ꯂꯨꯄꯥ ꯂꯨꯄꯥꯇꯔ ꯇꯤꯡꯉꯒꯥ ꯀꫭ ꯆꯠ ꯌꯥꯏꯌꯦꯕ ꯎꯝ ꯂꯨꯄꯥ ꯇ꯭ꯋꯦꯟꯇꯤ ꯂꯨꯄꯥ ꯀꯨꯟ ꯀꯨꯟ ꯇꯤꯡꯉꯅꯤ ꯍꯪꯒꯠ ꯍꯟꯗꯥꯗꯀꯣ
ꯎꯝ
ꯍꯥꯏꯗꯤ ꯑꯩꯈꯣꯏꯒꯤ ꯀꯩꯅꯣ ꯑꯃ ꯍꯥꯞꯄꯗꯤꯀꯣ ꯉꯛꯇ ꯌꯥꯟꯕꯒꯤꯗꯣ
ꯍꯣꯏ ꯍꯣꯏ ꯑꯗꯨ ꯌꯥꯜꯂꯒ ꯂꯣꯏꯔꯦꯗ
ꯑꯁ ꯏꯕꯅꯤ ꯋꯥꯔꯤ ꯁꯅꯕꯁꯦ ꯐꯖꯅ ꯄꯥꯎ ꯐꯥꯎꯅꯩꯗ ꯑꯗꯨꯝ ꯒ꯭ꯌꯥꯟ ꯇꯥꯏꯌꯦ
ꯒꯌ꯭ꯥꯟ
ꯑꯩ ꯅꯍꯥꯟꯁꯨ ꯆꯠꯄꯗꯁꯨ ꯌꯦꯡꯉꯒ ꯌꯦꯡꯉꯒ ꯆꯠꯄ ꯍꯜꯂꯛꯄ ꯃꯇꯝꯗ ꯌꯦꯡꯉꯦ ꯇꯧꯔꯒ ꯑꯗꯨ ꯅꯨꯃꯤꯠꯇꯣ
ꯅꯣꯡꯃꯥꯏꯖꯤꯡ ꯑꯣꯏꯔꯝꯕ
ꯍꯣꯏ ꯅꯣꯡꯃꯥꯏꯖꯤꯡ ꯑꯣꯏꯔꯝꯕ ꯅꯣꯛꯅꯤꯡꯕꯗꯣ ꯑꯩ
ꯑꯁ ꯅꯍꯥꯟ ꯑꯗꯨ ꯌꯥꯜꯂꯒ ꯆꯠꯂꯁꯨ ꯑꯗꯨꯝ ꯂꯧꯍꯧꯕꯒꯤ ꯌꯥꯝ ꯁꯥꯎꯅꯩ ꯑꯃ ꯌꯥꯎꯌꯦ
ꯃꯣꯏꯁꯦ ꯃꯔꯛ ꯃꯔꯛꯇ ꯑꯩꯈꯣꯏꯅ
ꯃꯤꯅꯁꯨ ꯍꯥꯏꯌꯦ ꯑꯩꯈꯣꯏꯅꯤꯗꯣ ꯑꯗꯨꯝ ꯄꯥꯎ ꯐꯥꯎꯅꯩꯌꯦ ꯋꯥ ꯑꯃ ꯍꯥꯏꯔꯁꯨ ꯋꯥꯍꯩ
ꯍꯣꯏ
ꯃꯤ ꯐꯨꯝꯕꯒꯅꯤ
ꯉꯛꯇ ꯌꯥꯟ
ꯑꯗꯨꯝ ꯑꯗꯨꯒꯤꯗꯨꯗ ꯑꯩꯈꯣꯏꯒꯤ ꯀꯩꯅꯣ ꯊꯥꯏꯅꯒꯤꯒꯨꯝꯕ ꯐꯨꯔꯤꯠ ꯐꯤꯔꯣꯟꯒꯨꯝꯕ ꯁꯦꯠꯂꯒ ꯆꯠꯄꯗꯣ ꯌꯥꯝ ꯐꯖꯕꯅꯦ ꯍꯣꯏ ꯂꯥꯏꯈꯨꯔꯨꯝꯕꯗ ꯁꯦꯠꯄ ꯑꯗꯨꯒꯨꯝꯕꯗꯣ ꯂꯥꯏ ꯈꯨꯔꯨꯝꯕ ꯐꯤꯔꯣꯟ ꯆꯠꯂ ꯅꯤꯖꯄ ꯃꯐꯝꯗ ꯌꯥꯝ ꯐꯖꯕꯤꯅꯦꯕ
ꯑꯣ ꯍꯣꯏ ꯍꯣꯏ ꯐꯖꯩꯌꯦ ꯑꯗꯨꯁꯨ ꯑꯗꯣ ꯑꯗꯨꯒꯨꯝꯕ ꯖꯒꯥꯗ ꯆꯠꯂꯗꯤꯀꯣ ꯑꯩꯈꯣꯏꯒꯤ ꯃꯩꯇꯩ ꯒꯤ ꯂꯥꯏ ꯈꯨꯔꯨꯝꯕꯒꯤꯗꯤ ꯐꯖꯗꯦꯕ ꯃꯣꯏꯒꯤ ꯀꯩꯅꯣ ꯂꯩꯗꯅ ꯑꯃꯥ ꯅꯣꯏꯒꯤ ꯑꯗꯨꯝꯕꯅ ꯐꯖꯩꯌꯦꯕ
ꯍꯣꯏ ꯑꯩꯈꯣꯏꯒꯤ ꯀꯩꯅꯣꯝꯃ ꯎꯝ ꯑꯗꯣ ꯑꯣ ꯍꯩ ꯍꯌꯦꯡ ꯂꯥꯏ ꯈꯨꯔꯨꯝꯕ ꯍꯣꯏ ꯍꯣꯏ ꯑꯗꯨ ꯍꯌꯦꯡ ꯑꯩꯈꯣꯏꯅꯥ ꯈꯨꯝꯕ ꯆꯠꯀꯥꯗꯕꯁꯦ ꯑꯩꯈꯣꯏ ꯑꯍꯨꯝ ꯉꯥꯛꯇꯔꯣ ꯅꯠꯇ꯭ꯔꯥꯒꯥ
ꯑꯩꯈꯣꯏ ꯑꯍꯨꯝ ꯉꯥꯛꯇ ꯃꯥꯜꯂꯦ ꯃꯣꯏꯅꯤꯗꯤ ꯆꯠꯀꯗꯕ ꯃꯥꯟꯗꯦ
ꯎꯝ
ꯅꯪ ꯅꯃꯥꯟꯅ
ꯃꯣꯏꯗꯣ ꯀꯩꯅꯣꯁꯟꯅꯧ ꯍꯣꯏ ꯂꯥꯛꯇꯣꯏꯅꯦ ꯑꯃꯨꯛꯀ ꯊꯦꯡꯅꯕ ꯇꯥꯔꯦ ꯑꯩꯈꯣꯏꯁꯦ
ꯎꯝ ꯆꯤꯡꯅꯒꯅꯤ ꯀꯔꯤꯁꯨ ꯀꯥꯏꯗꯦꯗ ꯆꯤꯡꯅꯅꯤꯡꯕ ꯆꯤꯡꯅꯧꯑꯣ ꯑꯩꯗꯤ ꯅꯪ ꯅꯋꯥꯒ ꯆꯠꯀꯅꯤ ꯍꯥꯏꯕ ꯇꯥꯔꯨꯔꯦ ꯑꯩꯅ ꯆꯠꯃꯤꯟꯅꯁꯦ ꯍꯥꯏꯕꯅꯦꯕ ꯏꯃꯥꯟꯅꯕꯤ ꯑꯃꯗꯣ ꯃꯥꯁꯨ ꯃꯥ ꯃꯥꯒꯤ ꯃꯋꯥꯒ ꯆꯠꯀꯅꯤ ꯍꯥꯏꯌꯦ ꯑꯗꯣ ꯑꯩꯒꯤꯗꯤ ꯂꯥꯛꯇ꯭ꯔꯦꯗꯅ ꯑꯩ ꯏꯊꯟꯗ ꯉꯥꯏꯔꯦ ꯑꯗꯨ ꯅꯨꯡꯉꯥꯏꯇꯕꯤꯗ ꯂꯩꯔꯅꯦꯕ
ꯑꯩ ꯃꯉꯣꯟꯗꯥ ꯃꯥꯕꯨ ꯀꯔꯤ ꯊꯛꯞ ꯑꯣꯔ ꯀꯣꯜ ꯊꯕꯛ ꯂꯩꯌꯦ ꯍꯥꯏꯕꯥ
ꯈꯪꯗꯦ ꯌꯥꯝ ꯇꯜꯂꯤꯗ ꯃꯥꯗꯤ ꯑꯗꯨꯝ ꯂꯩꯔꯛꯀꯅꯤ ꯊꯕꯛ ꯑꯗꯨꯝ
ꯍꯣꯏ
ꯎꯝ ꯃꯥ ꯑꯩꯅ ꯀꯨꯏꯔꯔꯣꯏ ꯑꯩ ꯄꯥꯎ ꯐꯥꯎꯅꯕꯤꯔꯣꯏꯗꯕ ꯑꯗꯨꯗ ꯃꯥ ꯅꯨꯡꯉꯥꯏꯇꯕ ꯐꯥꯎꯒꯅꯤ ꯂꯥꯁ ꯀꯣꯟꯅ
ꯎꯝ ꯑꯗꯨꯨꯅꯦ
ꯑꯃꯁꯨ ꯅꯨꯡꯉꯥꯏꯇꯕꯤ ꯐꯥꯎꯔꯒ ꯑꯗꯨꯝ ꯂꯩꯌꯦꯗꯅ ꯍꯧꯖꯤꯛꯐꯥꯎꯁꯨ
ꯍꯣꯏ
ꯑꯗꯨꯃꯥꯏ ꯇꯧꯔ ꯆꯠꯂꯥꯁꯤꯅꯦ ꯃꯥꯆꯨ
ꯅꯨꯡꯉꯥꯏꯇꯦꯗ ꯑꯃꯗꯣ
ꯎꯝ ꯑꯃꯁꯨ ꯅꯨꯡꯉꯥꯏꯇꯦ ꯑꯗꯨ ꯃꯥꯒꯤ ꯑꯃꯗꯣ ꯌꯥꯗꯕꯒꯤꯀꯣ
ꯎꯝ
ꯃꯥꯏ ꯈꯨꯇꯧꯗꯣ ꯅꯨꯄꯤ ꯆꯣꯞꯄ ꯑꯃ ꯌꯥꯎꯋꯦꯕ ꯑꯗꯨꯒꯤ
ꯌꯥꯝ ꯅꯨꯡꯉꯥꯏꯇꯕ ꯋꯥꯅꯤꯗ ꯃꯣꯏꯅ ꯇꯧꯕꯤꯕꯁꯤꯗꯤ ꯑꯗꯣ ꯃꯥꯒꯤꯗꯃꯛ ꯑꯃꯨꯛꯀꯥ ꯈꯜꯂꯗꯤ ꯍꯣꯏ ꯁꯥꯎꯅꯤꯡꯉꯥꯏꯁꯨ ꯂꯩꯇ꯭ꯔꯦ ꯁꯥꯎꯅꯤꯡꯗ꯭ꯔꯦ
ꯁꯥꯎꯅꯤꯡꯗ꯭ꯔꯦ ꯑꯃꯨꯛꯁꯨ ꯅꯨꯡꯉꯥꯏꯇꯦ ꯀꯔꯤꯁꯨ ꯂꯩꯔꯛꯇ꯭ꯔꯦꯕ ꯃꯥꯒꯤ ꯃꯐꯝꯗ ꯃꯃꯥ ꯃꯄꯥ ꯂꯩꯇ꯭ꯔꯦ ꯑꯃꯐꯥꯎ
ꯑꯗꯨꯅꯦ
ꯃꯆꯦ ꯃꯈꯩ ꯃꯌꯨꯝ ꯄꯥꯟꯈ꯭ꯔꯦ ꯃꯆꯦ ꯑꯃꯇꯪ ꯉꯥꯏꯔꯦ ꯄꯥꯟꯗꯥꯕ ꯑꯗꯨꯁꯨ ꯃꯅꯥꯎꯅꯨꯄꯥ ꯑꯃ ꯂꯩꯌꯦꯀꯣ ꯃꯥꯅ ꯑꯗꯨꯝ ꯄꯨꯕ ꯇꯥꯏꯌꯦꯕ ꯅꯨꯡꯉꯥꯏꯇꯕꯗꯣ ꯅꯨꯡꯁꯤꯌꯦ ꯑꯃꯔꯣꯝꯗ ꯍꯟꯗꯛ ꯈꯤꯇꯪ ꯂꯣꯏꯕꯗ ꯉꯥꯏꯕꯅꯦ ꯂꯥꯏꯔꯤꯛ ꯇꯝꯕꯗꯣ
ꯑꯣ
ꯑꯉꯥꯡ ꯑꯣꯏꯔꯤꯕꯅꯦꯕ
ꯍꯣꯏ ꯑꯉꯥꯡ ꯑꯣꯏꯔꯤ ꯃꯣꯏꯁꯦ
ꯎꯝ ꯃꯥꯅꯗꯤ ꯃꯒꯤ ꯃꯅꯥꯎ ꯅꯨꯨꯄꯥꯗꯨꯒ ꯑꯩꯒ ꯆꯍꯤ ꯃꯥꯟꯅꯔꯝꯒꯅꯤ ꯀꯥꯏꯅ ꯍꯥꯏꯕ ꯁꯥꯏꯌꯦ ꯐꯨꯅꯤꯡꯕꯗꯣ
ꯑꯩꯈꯣꯏꯅ ꯆꯍꯤ ꯀꯨꯟ ꯁꯨꯗ꯭ꯔꯤ ꯍꯥꯏꯕꯥ ꯃꯣꯏꯅ ꯌꯥꯝ ꯀꯩꯅꯣ ꯑꯣꯏꯅꯥ ꯌꯦꯡꯉꯤꯕꯁꯤ
ꯌꯦꯡꯕꯗ ꯃꯣꯏꯅꯥ ꯑꯉꯥꯡ ꯃꯥꯟꯕꯗꯣ ꯑꯗꯨꯒꯤꯅꯤ ꯑꯁ ꯉꯁꯤꯗꯤ ꯌꯥꯝꯅ ꯁꯥꯈ꯭ꯔꯦ
ꯁꯥꯕꯅ ꯁꯤꯒꯗꯧꯔꯦ
ꯃꯈꯣꯟ ꯑꯃ ꯇꯥꯕ꯭ꯔꯥ ꯑꯩ ꯀꯥꯗꯒꯤ
ꯑꯧ
ꯑꯧ ꯍꯧꯖꯤꯛꯇꯤ ꯇꯥꯗ꯭ꯔꯕ꯭ꯔꯥ
ꯀꯥꯗ ꯂꯩꯕ꯭ꯔꯣ
ꯑꯧ
ꯑꯣ ꯑꯩꯒꯤ ꯈꯔꯥ ꯂꯩꯌꯦ ꯑꯗꯣ ꯑꯩ ꯏꯪꯍꯟꯕꯗꯣ ꯃꯨꯠꯊꯠꯈꯔ꯭ꯦ ꯀ꯭ꯔꯤꯒ ꯍꯥꯏꯗꯤ ꯃꯈꯣꯟ ꯊꯣꯛꯃꯟꯕꯒꯤ
ꯎꯝ ꯑꯩꯁꯨ ꯃꯈꯣꯟ ꯊꯣꯛꯃꯟꯕꯒꯤ ꯃꯨꯠꯊꯠꯈꯔ꯭ꯦ ꯀꯣꯛꯁꯨ ꯆꯤꯛꯑꯦꯕ ꯑꯗꯨ ꯊꯥꯔꯗꯤ
ꯑꯁ ꯄꯠꯅ ꯆꯤꯛ ꯑꯩ ꯈꯣꯡꯁꯨ ꯂꯣꯏ ꯃꯌꯥꯝ ꯈ ꯆꯠꯅꯤꯡꯔ ꯉꯁꯤ ꯑꯩꯒꯤ ꯏꯁꯩ
ꯉꯁꯤꯒꯤꯗꯤ ꯑꯗꯨꯝ ꯊꯥꯏꯗ ꯅꯅ ꯅꯣꯡꯗꯒꯤ ꯅꯨꯃꯤꯠ ꯇꯥ ꯐꯥꯎ
ꯍꯣꯏ ꯑꯗꯨꯒꯤꯅꯦꯕ
ꯎꯝ ꯉꯔꯥꯡ ꯅꯨꯃꯤꯗꯥꯡꯗꯣ ꯑꯍꯤꯡꯗꯣ ꯆꯥꯛ ꯂꯥꯝꯕꯒꯤ ꯑꯩꯗꯣ ꯆꯥꯕꯅꯦꯕ
ꯍꯣꯏ ꯑꯁ ꯉꯔꯥꯡ ꯇꯨꯡꯕꯁꯨ ꯌꯥꯗꯦ ꯑꯁ
ꯑꯩꯗꯣ ꯉꯔꯥꯡ ꯆꯥꯛ ꯆꯥꯈ꯭ꯔꯦꯀꯣ ꯅꯪꯅ ꯇꯨꯝꯕ ꯌꯥꯗꯦ ꯍꯥꯏꯔꯛꯄꯗꯣ
ꯑꯣ ꯍꯣꯏ ꯅꯪ ꯇꯨꯝꯈꯔꯕ ꯑꯗꯨꯗ ꯐꯖꯅ ꯍꯥꯏꯗꯤ ꯐꯖꯅ ꯇꯨꯝꯈ꯭ꯔꯦ ꯑꯗꯨꯒꯤꯅꯦ ꯈꯪꯗꯕ ꯑꯣ
ꯍꯥꯏꯗꯤ ꯐꯣꯟꯗꯨꯁꯨ ꯊꯝꯃ ꯇꯨꯝꯕꯅꯦꯕꯀꯣ ꯕꯣꯜ ꯌꯦꯡꯉꯒ
ꯑꯣ
ꯑꯗꯨꯒ ꯀꯃꯥꯏꯅ ꯊꯝꯈꯤꯕꯅꯣ ꯈꯪꯍꯧꯗ꯭ꯔꯦ
ꯅꯣꯏꯗꯤ ꯄꯣꯠꯁꯨ ꯀꯩꯅꯣ ꯁꯥꯟꯅꯕꯁꯨ ꯌꯦꯡꯃꯤꯟꯅꯩꯌꯦ ꯌꯥꯝ ꯅꯨꯡꯉꯥꯏꯌꯦ
ꯎꯝ ꯑꯩꯒꯤ ꯅꯨꯄꯥꯒ ꯌꯦꯡꯃꯤꯟꯅꯩꯕꯀꯣ ꯃꯥ ꯀꯃꯥꯏ ꯃꯥ ꯌꯦꯡꯍꯧꯈ꯭ꯔꯕ ꯃꯥꯂꯦ ꯀꯅꯣ ꯗ꯭ꯔꯥꯏ ꯍꯗ ꯑꯁꯤ ꯀꯅꯤ ꯀ
ꯑꯗꯨꯅ ꯈꯪꯍꯧꯗ꯭ꯔꯤꯕ
ꯍꯥꯎ
ꯅꯣꯏꯒꯤ ꯃꯤꯁꯤꯡꯁꯦ ꯌꯥꯝꯅ ꯂꯥꯡꯕ ꯃꯥꯥꯟꯂꯦ
ꯌꯥꯝ ꯍꯥꯡꯉꯦ ꯃꯣꯏꯁꯦ
ꯎ ꯌꯦꯠꯇ꯭ꯔꯥ ꯑꯩꯈꯣꯏꯗꯤ ꯍꯥꯏꯕꯁꯨ ꯉꯝꯗꯦ ꯑ
ꯑꯁ ꯑꯩꯗꯤ ꯅꯨꯄꯥꯁꯨ ꯂꯩꯇꯕꯒꯤ ꯌꯦꯡꯃꯤꯟꯅꯅꯤꯡꯉꯥꯏꯁꯨ ꯂꯩꯇ꯭ꯔꯤ ꯃꯤ
ꯉꯥꯢꯈꯣ ꯉꯥꯢꯈꯣ ꯍꯟꯗꯛ ꯃꯊꯪꯒꯤ ꯁꯥꯟꯅꯕ ꯃꯇꯝ ꯌꯧꯔꯛꯄꯗꯣ ꯆꯍꯤ ꯃꯔꯤ ꯂꯩꯔꯒ
ꯎꯝ ꯍꯣꯏ
ꯑꯗꯨꯗꯗꯤ ꯐꯖꯅ ꯌꯥꯔꯅꯤ
ꯍꯣꯏ ꯌꯥꯔꯅꯤ ꯅꯨꯡꯉꯥꯏꯔꯗꯕꯅꯤ
ꯎꯝ ꯑꯗꯨꯗꯤ ꯅꯨꯡꯉꯥꯏꯔꯅꯦ ꯅꯣꯏꯅ ꯌꯦꯡꯃꯤꯟꯅꯔꯣ
ꯃꯥꯁꯨ ꯃꯥꯒꯤ ꯅꯨꯄꯤꯗꯤ ꯂꯩꯇꯦ ꯍꯦ ꯉꯔꯥꯡ ꯍꯥꯏꯕꯗꯤ ꯑꯁ
ꯑꯁ ꯌꯥꯝ ꯐꯩꯅꯦ ꯑꯗꯨꯗꯤ
ꯃꯥꯅ ꯃꯥꯅ ꯍꯥꯏꯕꯗꯣ ꯎ ꯑꯩꯅ ꯅꯪ ꯁꯅꯕ ꯌꯦꯡꯒꯦꯗꯤ ꯌꯦꯡꯈ꯭ꯔꯣ ꯍꯥꯏꯔꯒ ꯃꯥꯅ ꯍꯣꯏ ꯍꯣꯏ ꯌꯦꯡꯈ꯭ꯔꯒꯦ ꯅꯪꯁꯨ ꯅꯪꯒꯤ ꯅꯨꯋꯥꯒ ꯑꯃꯨꯛꯀ ꯄꯥꯎ ꯐꯥꯎꯅꯕ꯭ꯔꯅ ꯑꯩꯒꯤ ꯢꯋꯥ ꯂꯩꯇꯦ ꯅꯪꯒꯤ ꯅꯪꯒꯤ ꯅꯪꯒꯤ ꯅꯪꯒꯤ ꯅꯨꯄꯤ ꯂꯩꯔꯝꯒꯅꯤꯅꯦ ꯅꯨꯄꯤꯅ ꯁꯥꯎꯕ ꯇꯥꯔꯦ ꯑꯩꯁꯨ ꯅꯨꯄꯤ ꯂꯩꯇꯦꯒ ꯍꯥꯏꯕꯅꯦ ꯃꯥꯗꯣ
ꯑꯦ ꯌꯥꯏꯌꯦ ꯅꯪꯒꯤꯗꯤ ꯌꯥꯝ ꯆꯥꯟꯅꯈ꯭ꯔꯦꯅꯦ
ꯑꯗꯨꯒ ꯢꯃꯥꯟꯅꯕꯤ ꯑꯃꯗꯨꯅ ꯆꯠꯅꯥꯏꯌꯦ ꯆꯠꯅꯥꯏꯌꯦ ꯍꯥꯏꯩꯥ ꯑꯩꯅꯁꯨꯛ ꯍꯩ ꯍꯩꯗꯕ ꯑꯗꯨꯒꯤ ꯑꯗꯨꯗꯤ ꯃꯥꯡ ꯐꯥꯔꯁꯦ ꯍꯥꯏꯔꯒ ꯇꯣꯛꯈ꯭ꯔꯕ ꯉꯔꯥꯡꯗꯣ
ꯑꯣ ꯐꯔꯦ ꯐꯔꯦ ꯍꯣꯔꯦꯟ ꯑꯃꯨꯛ ꯎꯅꯖꯦ ꯍꯥꯏꯕ ꯅꯠꯇ꯭ꯔꯣ ꯍꯥꯏꯗꯤ ꯎ ꯁꯤ ꯅꯪ ꯍꯥꯏꯔꯛꯄꯗꯣ ꯉꯔꯥꯡ
ꯍꯣꯏ
ꯑꯗꯨ ꯌꯥꯢꯅ
ꯑꯩꯈꯣꯏꯅ ꯊꯥꯕꯗꯣ ꯅꯣꯛꯅꯤꯡꯕꯅꯦ ꯃꯪ ꯐꯥꯔꯁꯤꯁꯨ ꯍꯥꯏꯈ꯭ꯔꯦ ꯍꯌꯦꯡ ꯑꯃꯨꯛꯒ ꯎꯅꯔꯁꯦꯁꯨ ꯍꯥꯏꯈ꯭ꯔꯦ ꯑꯗꯨꯒ ꯑꯗꯨꯝ ꯉꯥꯡꯂꯒ ꯂꯥꯏꯕ
ꯎꯝ ꯑꯗꯨꯒ ꯏꯁꯣꯔꯅ ꯅꯪꯕꯨ ꯀꯩꯅꯣ ꯇꯧꯔꯁꯨ ꯍꯥꯏꯕꯤꯕ
ꯑꯩ ꯅꯛꯅꯤꯡ ꯑꯗꯨꯗꯣ ꯑꯩꯅ ꯍꯥꯏꯗꯧꯕ ꯁꯨꯔꯨꯠ ꯃꯥꯅ ꯂꯣꯏ ꯍꯥꯏꯕꯤꯕ꯭ꯔꯥ
ꯍꯣꯏ ꯍꯣꯏ ꯃꯥꯅ ꯅꯪ ꯏꯀꯥꯏ ꯍꯥꯏꯗꯕ ꯃꯥꯅ ꯅꯪ ꯏꯀꯥꯏ ꯍꯥꯏꯕꯤꯕ ꯑꯗꯨꯒ ꯃꯉꯉꯣꯟꯗ ꯄꯥꯎ ꯐꯪꯅꯔ ꯀꯣꯏꯁꯨ ꯅꯨꯡꯉꯥꯏ ꯍꯥꯏꯕꯀꯣ
ꯍꯣꯏ ꯑꯗꯨꯒꯤ ꯑꯩꯅ ꯑꯃꯨꯛꯀ ꯅꯪꯅꯁꯨ ꯍꯟꯕꯤꯕꯒꯤ ꯌꯥꯝ ꯅꯨꯡꯉꯥꯏꯔꯦ ꯑꯃꯨꯛꯀ ꯍꯥꯏꯕꯤꯕ ꯃꯣꯏ ꯂꯣꯟꯗꯒꯤ
ꯎꯝ ꯑꯁ ꯅꯨꯡꯁꯥꯁꯤꯗꯤ ꯑꯃꯨꯛ ꯁꯥꯒꯠꯂꯛꯑꯦ ꯅꯣꯡ ꯆꯨꯕ ꯂꯣꯏꯔꯒ
ꯑꯁ ꯐꯤꯁꯨ ꯁꯨꯅꯤꯡꯉꯥꯢ ꯌꯥꯝ ꯂꯩꯕꯅꯦ
ꯍꯣꯏ ꯍꯣꯏ ꯑꯩꯈꯣꯏꯅꯤꯒꯤ ꯐꯤ ꯃꯌꯥꯝꯁꯤꯗꯤꯀꯣ ꯑꯗꯨꯝ ꯂꯩꯌꯦ ꯑꯗꯨꯝ ꯑꯩꯒꯤ ꯅꯨꯄꯥꯅꯀꯣ ꯅꯣꯏꯅꯤꯁꯦ ꯐꯤ ꯐꯖꯅ ꯁꯨꯏ ꯁꯔꯞꯇꯤ ꯐꯖꯅ ꯇꯤꯡꯉꯝꯒꯅꯤ ꯀꯃꯥꯏꯅ ꯇꯧꯕ꯭ꯔꯣ ꯍꯌꯦꯡ ꯑꯩ ꯅꯪ ꯀꯩꯅꯣ ꯇꯧꯕ ꯉꯝꯔꯣꯏ ꯍꯥꯏ ꯁꯔꯥꯞ ꯂꯩꯕꯗ
ꯒꯤ ꯂꯩ ꯇꯨꯡꯒꯤꯁꯨꯨꯡꯂꯣꯏ ꯍꯟꯈ꯭ꯔꯕꯅꯦ ꯃꯥꯗꯤ ꯃꯆꯥꯒꯤ ꯋꯥꯔꯤ ꯐꯥꯎ
ꯎꯝ ꯉꯔꯥꯡꯁꯦ ꯀꯣ
ꯇꯣ
ꯑ ꯅꯪ ꯏꯅ ꯃꯥꯅ ꯌꯥꯗ꯭ꯔꯗꯤ ꯁꯨꯃꯥꯏꯅ ꯍꯥꯏꯕꯀꯣ ꯑꯦ ꯃꯣꯏꯗꯤ ꯑꯗꯨꯝ ꯌꯥꯔꯛꯀꯅꯤ ꯑꯩꯅ ꯀꯔꯤꯒꯤ ꯌꯥꯗ꯭ꯔꯗꯤ ꯑꯩꯗꯤ ꯃ